ꯑꯥ ꯍꯜꯂꯣ
ꯑꯥꯎ ꯇꯥꯕ꯭ꯔꯣ ꯇꯥꯕ꯭ꯔꯣ
ꯇꯥꯔꯦ ꯇꯥꯔꯦ ꯀꯩꯗꯧꯔꯝꯃꯤꯅꯣ
ꯑꯁ ꯈꯪꯗꯦꯗ ꯑꯗꯨꯝ ꯂꯩꯔꯝꯃꯤꯕ ꯍꯥꯏꯗꯨꯅꯤꯗ
ꯑꯣ ꯆꯥꯛ ꯌꯦꯟꯁꯥꯡꯗꯤ ꯆꯥꯔꯕꯣ
ꯆꯥꯛ ꯌꯦꯟꯁꯥꯡꯁꯦ ꯎꯅꯒ꯭ꯔꯦ
ꯀꯔꯤ ꯀꯔꯤ ꯆꯥꯔꯕ
ꯑꯥ ꯋꯥꯅꯗꯅꯝꯅꯦꯅ ꯑꯈꯣꯏꯒꯤ ꯑꯂꯨ ꯑꯣꯏꯅ ꯃꯦꯠꯁꯤꯜꯂꯒ ꯇꯣꯛꯑꯦꯗ ꯉꯁꯤꯗꯤ
ꯑꯩꯁꯨ ꯆꯥꯛ ꯆꯥꯕ ꯉꯥꯍꯥꯛ ꯑꯣꯏꯔꯦ ꯅꯣꯡ ꯆꯨꯕꯁꯤꯗ ꯀꯩꯗꯧꯅꯤ ꯐꯃꯨꯡ ꯆꯪꯉꯦ
ꯑꯣ
ꯁꯣꯝ ꯑꯗꯨꯔꯣꯝꯗꯗꯤ ꯅꯣꯡ ꯆꯨꯕ꯭ꯔꯣ ꯆꯨꯗꯕ꯭ꯔꯣ
ꯑꯣ ꯁꯣꯝꯗꯗꯤ ꯈꯤꯇꯪ ꯆꯨꯗꯦꯅꯦ ꯍꯟꯗꯛꯇꯤ
ꯑꯣ ꯍꯧꯖꯤꯛꯁꯦ ꯅꯣꯡꯖꯨ ꯄꯟꯊꯥ ꯃꯛꯇꯤ ꯑꯣꯏ ꯇꯕꯗꯤ ꯃꯥꯜꯂꯦ ꯀꯣ ꯁꯤꯗꯗꯤ ꯅꯣꯡꯗꯤ ꯆꯨꯏ ꯍꯥꯏꯗꯤ ꯇꯝ ꯉꯝꯗ꯭ꯔꯦꯗ ꯍꯧꯖꯤꯛ ꯍꯧꯖꯤꯛꯀꯥꯟꯁꯤ ꯀꯔꯝꯃꯥꯏ ꯇꯧꯕꯅꯣ ꯅꯣꯡ ꯑꯃꯨꯛ ꯆꯨꯅꯤ ꯅꯨꯡꯁꯥ ꯑꯃꯨꯛ ꯁꯥꯅꯤ
ꯑꯣ ꯅꯪ ꯀꯩ ꯂꯝꯗꯅꯣ ꯂꯩꯔꯤ ꯕꯣ
ꯑꯩꯁꯦ ꯍꯧꯖꯤꯛ ꯅꯠ ꯇꯦ ꯅꯠꯇꯦ ꯑꯩ ꯍꯧꯖꯤꯛ ꯋꯦꯁ ꯕꯦꯡꯒꯣꯜ ꯂꯣꯝꯗ ꯂꯩꯔꯤ ꯁꯤꯗꯗꯤ ꯅꯨꯡꯁꯥ ꯁꯥꯁꯦ ꯑꯩꯈꯣꯏꯒꯤ ꯈꯪꯁꯥꯡ ꯑꯃꯨꯛ ꯁꯥꯔꯅꯤꯗꯅꯀꯣ ꯑꯗꯨꯒ ꯑꯩꯈꯣꯏꯒꯤ ꯁꯝꯅ ꯍꯥꯏꯔꯕꯗ ꯅꯨꯡꯊꯤꯟꯁꯦ ꯅꯨꯡꯁꯥ ꯌꯥꯝ ꯁꯥꯔꯅꯤꯕ ꯑꯗꯨ ꯑꯩꯈꯣꯏꯒꯤ ꯅꯨꯡꯗꯥꯡ ꯁꯤꯅ ꯑꯃꯨꯛ ꯈꯥꯛ ꯂꯥꯎꯗꯅ ꯅꯣꯡꯖꯤ ꯑꯃꯨꯛ ꯆꯨꯗꯕꯒꯨꯝꯕ ꯑꯗꯒꯤꯗꯤ ꯑ ꯅꯣꯡꯉꯥꯜꯂ ꯅꯣꯡꯖꯦ ꯑꯃꯨꯛ ꯆꯨꯔꯝꯕꯒꯨꯝꯕ ꯍꯥꯏꯗꯤ ꯇꯝ ꯉꯝꯗꯕꯗꯣ ꯍꯥꯏꯇꯥꯔꯦꯅꯦꯀꯣ ꯑ ꯁꯃꯥꯏ ꯇꯧꯔꯤ ꯁꯣꯝꯗꯤ ꯑꯗꯨ ꯀꯥꯏꯗ ꯂꯩꯕꯤꯒꯦ ꯃꯅꯤꯄꯨ ꯃꯅꯤꯄꯨꯔꯗ ꯑꯗꯨꯝ ꯂꯩꯕꯤꯔꯤꯕꯣ ꯑꯇꯣꯞꯄ ꯂꯝꯗ ꯂꯩ ꯔꯣ ꯀꯃꯥꯏ ꯇꯧ
ꯑꯥ ꯑꯩꯁꯦ ꯃꯅꯤꯄꯨꯔ ꯑꯗꯨꯝ ꯂꯩ ꯗ ꯍꯥꯏꯗꯤ ꯊꯣꯏꯗꯣꯛ ꯄ ꯍꯥꯏꯗꯤ ꯆꯠꯇ꯭ꯔꯦ ꯍꯧꯖꯤꯛꯀꯥꯟꯗꯤ ꯍꯥꯏꯗꯤ ꯃꯃꯥꯡꯗꯕꯨꯗꯤ ꯌꯥꯝ ꯆꯠꯂꯝꯃꯤꯗꯅ ꯑꯣ ꯑꯣ ꯍꯟ ꯍꯥꯛꯇꯛꯇꯤ ꯑꯃꯨꯛ ꯃꯅꯤ ꯑꯦ ꯃꯅꯤꯄꯨꯔꯁꯤꯗ ꯑꯃꯨꯛ ꯈꯔ ꯀꯨꯏ ꯂꯩꯊꯔꯒꯦꯅ ꯑꯃꯨꯛ
ꯃꯅꯤꯄꯨꯔꯒꯤ ꯑꯩꯈꯣꯏ ꯍꯧꯖꯤꯛꯀꯤ ꯑꯣꯏꯕ ꯏꯔꯥꯡꯖꯦ ꯀꯔꯤ ꯀꯔꯤ ꯇꯧꯒꯦ ꯊꯣꯏꯗꯣꯛꯄ ꯏꯔꯥꯡ ꯂꯩꯇꯕ꯭ꯔꯥ ꯇꯝꯄꯥꯛꯀꯤ ꯂꯝꯗꯗꯤ
ꯏꯔꯥꯡꯖꯦ ꯍꯥꯏꯗꯤ ꯂꯣꯏꯔꯦꯁꯨ ꯍꯥꯏꯕ ꯌꯥꯗꯦ ꯂꯣꯏꯗꯦꯁꯨ ꯍꯥꯏꯕ ꯌꯥꯗꯦ ꯇꯧꯔꯤꯁꯦ ꯒ꯭ꯌꯥꯟ ꯇꯥꯗꯦ ꯑꯗꯨꯅꯤ ꯇꯧꯔꯤꯁꯦ ꯕꯠ ꯍꯥꯏꯗꯤ ꯃꯐꯝ ꯃꯆꯦꯠ ꯃꯆꯦꯠꯇ ꯍꯥꯏꯇꯥꯔꯦꯅꯦ ꯑꯩꯈꯣꯏꯒꯤ ꯏꯔꯥꯡ ꯍꯥꯏꯗꯤ ꯄꯨꯔꯥ ꯑꯣꯏꯅꯗꯤ ꯊꯥꯏꯅꯗꯧꯅ ꯍꯥꯏꯗꯤ ꯏꯔꯥꯡ ꯇꯧꯈꯤꯕꯗꯨꯗꯤ ꯇꯧꯈꯤꯗ꯭ꯔꯦ ꯍꯧꯖꯤꯛ ꯇꯧꯔꯤꯁꯤꯅ ꯑꯃꯨꯛ ꯃ ꯃꯆꯦꯠ ꯃꯆꯦꯠ ꯍꯥꯏꯗꯤ ꯖꯒꯥ ꯖꯒꯥꯗ ꯍꯥꯏꯗꯤ ꯑꯃꯨꯛ ꯑꯁ꯭ꯋꯥꯏꯗ ꯅꯣꯡꯃꯩ ꯀꯥꯞꯅꯔꯦꯒꯨꯝꯕ ꯑꯗꯒꯤ ꯑꯁ꯭ꯋꯥꯏꯗ ꯅꯣꯡꯃꯩ ꯀꯥꯞꯁꯤꯜꯂꯦꯒꯨꯝꯕ ꯑꯗꯨꯝ ꯑꯗꯨꯃꯥꯏꯅ ꯍꯥꯏꯗꯤ ꯄꯨꯔꯥ ꯀꯩꯅꯣ ꯇꯥꯕꯗꯤ ꯇꯥꯗ꯭ꯔꯤꯗ
ꯑꯗꯨ ꯍꯥꯏꯔꯒ ꯑꯩꯈꯣꯏꯒꯤ ꯏꯔꯥꯡꯁꯨ ꯄꯜꯂꯤꯀꯣ ꯑꯗꯨꯗ ꯃꯔꯛꯊꯠꯅ ꯑꯩꯈꯣꯏꯒꯤ ꯀꯔꯥꯡ ꯅꯍꯥꯟꯁꯦ ꯑꯩꯈꯣꯏꯒꯤ ꯈꯨꯟ ꯉꯥꯛꯄ ꯑꯩꯈꯣꯏꯒꯤ ꯏꯆꯤꯟ ꯏꯅꯥꯎ ꯍꯧꯖꯤꯛ ꯍꯧꯖꯤꯛꯀꯤ ꯑꯣꯏꯅ ꯅꯠꯇꯕ ꯃꯃꯥꯡꯗ ꯑꯩꯈꯣꯏꯒꯤ ꯏꯔꯥꯡ ꯊꯣꯛꯈꯤꯕ ꯀꯥꯟꯗ ꯈꯨꯟ ꯉꯥꯛꯆꯕ ꯑꯩꯈꯣꯏꯒꯤ ꯏꯆꯤꯟ ꯏꯅꯥꯎ ꯑꯍꯨꯝ ꯍꯥꯏꯇꯥꯔꯦꯅꯦ ꯉꯁꯤ ꯐꯖꯤꯟꯈꯤ ꯍꯥꯏꯕꯒꯤ ꯑꯃꯨꯛ ꯏꯍꯧ ꯑꯃ ꯊꯣꯛꯄ ꯃꯥꯜꯂꯤ ꯃꯁꯤ ꯑꯩꯈꯣꯏ ꯈꯨꯟ ꯉꯥꯛꯄ ꯊꯣꯛꯂꯛꯏꯁꯦ ꯑꯩꯈꯣꯏꯒꯤ ꯒꯣꯕꯔꯃꯦꯟꯒꯤ ꯑꯁꯣꯏꯕꯅꯦꯅ ꯈꯟꯕꯤꯕ꯭ꯔꯥꯅ ꯅꯠꯇ꯭ꯔꯒꯅ ꯃꯁꯤ ꯀꯔꯤꯒꯤ ꯑꯣꯏꯕ ꯌꯥꯏ
ꯑꯗꯨꯃꯛꯇꯤ ꯍꯥꯏꯗꯤ ꯑꯩꯁꯨ ꯄꯟꯕꯁꯦ ꯅꯨꯡꯗꯤ ꯅꯨꯡꯉꯥꯏꯇꯦ ꯕꯠ ꯍꯣꯏ ꯃꯣꯏꯒꯤꯁꯨ ꯈꯔꯗꯤ ꯌꯥꯎꯔꯤꯅꯤ ꯍꯥꯏꯗꯤ ꯃꯣꯏꯅ ꯍꯥꯏꯗꯤ ꯃꯇꯝ ꯆꯥꯅ ꯉꯥꯛꯄꯤ ꯁꯟꯕꯤꯔꯝ ꯇꯥꯔꯒꯗꯤ ꯍꯥꯏꯗꯤ ꯑꯗꯨꯃꯥꯏꯅꯃꯛꯇꯤ ꯍꯥꯏꯗꯤ ꯃꯌꯥꯝ ꯀꯩꯅꯣ ꯇꯧꯅꯔꯤꯁꯦ ꯋꯥꯔꯤꯔꯤꯁꯤꯁꯨ ꯋꯥꯔꯝꯃꯣꯏ ꯑꯗꯨꯗꯨꯅ
ꯃꯥꯅꯦ ꯍꯥꯏꯕꯗꯤ ꯑꯩꯈꯣꯏꯒꯤ ꯑꯥ ꯍꯥꯏꯕꯤꯌꯨ ꯍꯥꯏꯕꯤꯌꯨ
ꯑꯗꯨꯅꯦ ꯑꯗꯨꯃꯥꯏꯅ ꯍꯥꯏꯗꯤ ꯃꯣꯏꯅ ꯃꯇꯝ ꯆꯥꯅ ꯉꯥꯛ ꯉꯥꯛꯄꯤ ꯁ ꯁꯦꯝꯕꯤꯗꯅ ꯇꯧꯕꯤꯔꯝ ꯇꯥꯔꯒꯗꯤ ꯃꯤꯈꯩꯁꯤꯁꯨ ꯍꯥꯏꯗꯤ ꯑꯗꯨꯃꯥꯏꯅꯃꯛꯇꯤ ꯍꯥꯏꯗꯤ ꯀꯩꯅꯣ ꯇꯧꯔꯝꯃꯣꯏꯕ ꯄꯣꯠꯁꯦ ꯑꯗꯨ ꯑꯗꯨꯃꯛꯅꯦ ꯑꯩ ꯍꯥꯏꯅꯤꯡꯉꯁꯤꯦ ꯑ ꯃꯥꯅꯦ
ꯑꯗꯨꯒ ꯑꯩꯈꯣꯏꯒꯤ ꯁꯤꯅ ꯑꯃꯔꯣꯝꯗ ꯊꯝꯈ꯭ꯔꯒꯀꯣ ꯑꯩꯈꯣꯏ ꯍꯟꯗꯛ ꯇ ꯏꯅꯧ ꯅꯧꯅ ꯑꯩꯈꯣꯏꯒꯤ ꯈꯨꯔꯥꯏꯒꯤ ꯑꯍꯣꯡꯒꯩꯗ ꯑꯩꯈꯣꯏꯒꯤꯩ ꯃꯤꯇꯩꯩꯇꯩꯒꯤ ꯑꯣꯏꯕ ꯂꯥꯏꯁꯪ ꯈꯨꯔꯥꯏ ꯑꯍꯣꯡ ꯄꯨꯡ ꯍꯥꯏ ꯍꯥꯏꯇꯥꯔꯦꯅꯦ ꯑꯩꯈꯣꯏꯒꯤ ꯂꯥꯏꯁꯪ ꯊꯥꯏꯅꯗꯒꯤ ꯂꯩꯔꯛꯇꯕ ꯂꯥꯏꯁꯪꯁꯤ ꯑꯩꯈꯣꯏꯒꯤ ꯃꯤꯌꯥꯟ ꯆꯥꯅ ꯍꯥꯏꯕ ꯇꯥꯔꯦꯗꯤ ꯃꯁꯤ ꯑꯩꯈꯣꯏꯒꯤ ꯂꯥꯏ ꯈꯨꯔꯨꯝꯕ ꯆꯪꯕ ꯀꯥꯟꯗ ꯆꯪꯕ ꯌꯥꯔꯣꯏꯅ ꯊꯤꯡꯉꯛꯑꯦ ꯍꯥꯏꯕꯒꯤ ꯑꯃꯨꯛꯁꯨ ꯏꯍꯧ ꯑꯃꯁꯨ ꯊꯣꯛꯏ ꯃꯁꯤ ꯑꯩꯈꯣꯏ ꯊꯤꯡꯉꯤꯁꯤ ꯑꯩꯈꯣꯏ ꯁꯣꯝꯒꯤ ꯃꯣꯠꯇ ꯌꯥꯅꯤꯡꯕ꯭ꯔꯥ ꯅꯠꯇ꯭ꯔꯒꯅ ꯌꯥꯅꯤꯡꯗꯕ꯭ꯔꯥ ꯀꯔꯝꯍꯥꯏꯅ ꯇꯧꯋꯏ
ꯀ ꯅꯪ ꯍꯧꯖꯤ ꯍꯥꯏ
ꯈꯨꯔꯥꯏ ꯑꯍꯣꯡ ꯄꯨꯡ
ꯑꯣ ꯑꯍꯣꯡ ꯄꯨꯡꯁꯦ ꯑꯩꯈꯣꯏꯒꯤ ꯑꯗꯨꯋꯥꯏꯗ ꯂꯩꯕ ꯍꯥꯏꯗꯤ ꯃꯤꯌꯥꯟꯆꯥ ꯃꯌꯥꯝ ꯂꯩꯁꯟꯕ ꯖꯒꯥꯗꯨꯣ ꯑꯣꯏꯗꯣꯏꯔꯥ ꯍꯥꯏ ꯃ ꯊꯨꯡꯂꯣꯝꯗ ꯂꯥꯛꯄ ꯑꯃ ꯂꯧꯝꯒꯤꯦ
ꯃꯥꯅꯦ ꯃꯥꯅꯦ ꯑꯗꯨ ꯑꯣꯏꯗꯣꯏꯅꯤ
ꯑꯗꯨꯗꯣ ꯑꯩꯒꯤ ꯑꯣꯏꯅꯗꯤ ꯍꯥꯏꯗꯤ ꯎꯝ ꯍꯥꯏꯗꯤ ꯃꯤꯇꯩꯒꯤ ꯑꯣꯏꯅꯁꯦ ꯁꯦꯡꯅ ꯂꯩꯖꯔꯝꯃꯦ ꯍꯥꯏꯕꯅꯤ ꯍꯥꯏꯗꯤ ꯋꯥꯔꯤ ꯑꯣꯏꯅ ꯇꯥꯈ꯭ꯔꯦꯕ ꯋꯥꯔꯤꯁꯦ ꯍꯧꯖꯤꯛꯀꯤ ꯍꯥꯏꯗꯤ ꯃꯤꯌꯥꯟꯆꯥ ꯃꯌꯥꯝꯗꯨꯅ ꯂꯩꯁꯜꯂꯕꯅꯤꯅ ꯃꯣꯏꯒꯤ ꯃꯐꯝ ꯑꯣꯏꯔꯦꯅ ꯀꯟꯁꯤꯟꯈ꯭ꯔꯦꯕ ꯋꯥꯔꯤꯁꯦ ꯑꯗꯨꯒ ꯑꯗꯨꯗꯂ ꯕ ꯃꯤꯌꯥꯟ ꯆꯥꯈꯩꯗꯨꯗꯤ ꯍꯥꯏꯗꯤ ꯑꯩꯈꯣꯏꯒꯤ ꯏꯟꯗꯤꯌꯥꯒꯤ ꯑꯣꯏꯕ ꯁꯛꯇꯥꯛꯁꯤ ꯄꯥꯏꯗꯅ ꯃꯅꯤꯄꯨꯔꯒꯤ ꯑꯣꯏꯕ ꯍꯥꯏꯗꯤ ꯀꯩꯅꯣꯅꯦꯅ ꯂꯩꯈ꯭ꯔꯕꯅꯤꯅ ꯑꯗꯨ ꯀꯦ ꯑꯥ ꯄꯥꯛ ꯍꯥꯏꯗꯤ ꯑꯩꯈꯣꯏꯅꯁꯨ ꯇꯥꯟꯊꯣꯛꯎꯕꯁꯨ ꯌꯥꯗꯒꯨꯝ ꯇꯧ ꯍꯥꯏꯗꯤ ꯂꯩꯒꯅꯨ ꯍꯥꯏꯕ ꯃꯇꯝꯗ ꯂꯝꯗꯣ ꯃꯣꯏ ꯃꯣꯏ ꯃꯃꯤꯡꯗ ꯂꯩꯕꯅꯤꯅ ꯑꯥ ꯑꯩꯈꯣꯏꯒꯤ ꯂꯣꯒꯤ ꯃꯇꯨꯡ ꯏꯟꯅꯗꯤ ꯃꯣꯏ ꯃꯣꯏꯅ ꯑꯣꯏꯅ ꯆꯨꯝꯗꯣꯔꯤꯕ ꯍꯌꯦꯡ ꯍꯦꯛꯇ ꯍꯥꯏꯗꯤ ꯑꯩꯈꯣꯏꯅ ꯈꯠꯅꯔꯨꯕ ꯃꯇꯝꯗ ꯑꯗꯨꯗꯨꯅ ꯎꯝ ꯎꯝ
ꯈꯣꯡ ꯍꯥꯝꯊꯕꯁꯦ
ꯎꯝ ꯎꯝ
ꯈꯣꯡ ꯍꯥꯝꯊꯕꯁꯤ ꯑꯩꯈꯣꯏꯒꯤ ꯀꯔꯤ ꯀꯔꯤ ꯆꯤꯟꯖꯥꯛꯀꯗꯤ ꯆꯥꯔꯒ ꯐꯒꯅꯤ ꯁꯤ ꯍꯥꯏꯐꯦꯠꯇꯪ ꯍꯥꯏꯕꯤꯌꯨ ꯍꯥꯏꯕꯗꯤ ꯑꯩꯈꯣꯏꯒꯤ ꯒꯨꯂꯤ ꯆꯥꯗꯕꯤꯗ ꯑꯩꯈꯣꯏ ꯈꯣꯡ ꯍꯥꯝꯊꯕꯁꯤ ꯑꯩꯈꯣꯏꯒꯤ ꯊꯥꯏꯅꯗꯒꯤ ꯃꯇꯝꯗ ꯂꯩꯔꯛꯑꯕ ꯍꯤꯗꯥꯛ ꯂꯥꯡꯊꯛ ꯍꯥꯏꯇꯥꯔꯦꯅꯦ ꯁꯣꯝꯅ ꯈꯪ ꯕꯤꯔꯒꯗꯤ ꯍꯥꯏ ꯔꯝꯃꯣ ꯈꯪꯕꯤꯗ꯭ꯔꯒꯗꯤ ꯑꯗꯨꯝ ꯀꯩꯁꯨ ꯀꯥꯏꯗꯦꯀꯣ
ꯑ ꯈꯣꯡ ꯍꯥꯝꯊꯕꯁꯦ ꯌꯥꯝ ꯋꯥꯕ ꯊꯕꯛꯅꯤꯀꯣ ꯍꯥꯏꯗꯤ ꯖꯒꯠ ꯁꯡꯁꯥꯔꯁꯤꯗ
ꯁꯨꯖꯔꯦꯕ ꯈꯣꯡ ꯍꯥꯝꯊꯔꯤꯁꯦ ꯑꯩꯈꯣꯏꯒꯤ ꯑꯩꯈꯣꯏꯒꯤ ꯃꯄꯪꯗꯤ ꯌꯥꯎꯗꯕꯤꯗ ꯑꯩꯈꯣꯏꯒꯤ ꯃꯍꯤꯗꯪ ꯑꯣꯏꯅ ꯑꯗꯨꯝ ꯀꯥꯞꯊꯕ ꯍꯥꯏꯇꯥꯔꯦꯅꯦ
ꯎꯝ ꯎꯝ
ꯑꯗꯨꯅ ꯍꯥꯏꯗꯤ ꯋꯥꯏ ꯋꯥꯏꯕ ꯆꯥꯛ ꯆꯥꯔꯁꯨ ꯑꯩꯈꯣꯏꯒꯤ ꯆꯥꯁꯜꯂꯒꯁꯨ ꯑꯩꯈꯣꯏꯒꯤ ꯄꯨꯛ ꯅꯨꯡꯉꯥꯏꯇꯕꯒꯨꯝꯕ ꯆꯥꯗ꯭ꯔꯒꯁꯨ ꯂꯥꯥꯝꯕꯒꯨꯝ ꯁꯤ ꯑꯗꯨꯝ ꯇꯧꯋꯦꯕ
ꯇꯧꯕꯅꯦ ꯇꯧꯕꯅꯦ ꯍꯥꯏꯗꯤ ꯑ ꯁꯤꯒꯤꯁꯦ ꯊꯥꯏꯅꯒꯤ ꯑꯍꯟꯒꯩꯅ ꯑꯗꯨꯝ ꯍꯥꯏꯗꯤ ꯆꯠꯅꯔꯝꯕꯁꯦ ꯑꯩꯈꯣꯏꯅ ꯀꯃꯥꯏꯅ ꯇꯧꯒꯦ ꯍꯥꯏꯔ ꯀꯥꯟꯁꯤꯗ ꯈꯣꯡ ꯍꯥꯝꯊ ꯇꯥꯔꯒꯗꯤ ꯃꯍꯤꯒꯤ ꯑꯣꯏꯕ ꯊꯕꯛ ꯄꯣꯠꯁꯦ ꯌꯥꯝꯅ ꯊꯛ ꯄꯤꯕ ꯑꯗꯨꯗꯨꯒ ꯀꯩꯗꯧꯒꯦ ꯍꯥꯏꯔ ꯀꯥꯟꯁꯤꯗ ꯌꯨꯝꯗ ꯁꯦꯝꯖꯕ ꯑꯩꯈꯣꯏꯒꯤ ꯑ ꯆꯤꯅꯤ ꯍꯥꯏꯗꯤ ꯑ ꯑꯗꯨꯗꯒꯤ ꯊꯨꯝ ꯃꯣꯏꯒꯩꯁꯦ ꯑꯩꯈꯣꯏ ꯏꯁꯤꯡꯁꯤꯗ ꯍꯥꯞꯄꯤꯔꯒ ꯑꯩꯈꯣꯏꯒꯤ ꯑꯥ ꯐꯖꯅ ꯊꯤꯠ ꯀꯥꯏꯔꯒ ꯑꯗꯨꯝ ꯊꯛꯄꯤꯕ ꯑꯣ ꯅꯣꯡꯃꯒꯤ ꯑꯅꯤꯔꯥꯎ ꯑꯍꯨꯝꯗꯥ ꯑꯗꯨꯝ ꯍꯥꯏꯕꯗꯤ ꯏꯁꯤꯡꯁꯨ ꯈꯧꯔꯥꯡꯉꯤꯗꯅꯥ
ꯈꯧꯔꯥꯡꯏ ꯈꯧꯔꯥꯡꯏ ꯍꯥꯏꯕꯗꯤ ꯃꯍꯤ ꯆꯠꯈꯤꯕ ꯍꯥꯏꯁꯦꯣ ꯏꯁꯥꯗꯒꯤ ꯏꯁꯤꯡꯒꯤ ꯁꯔꯨꯛꯀꯤ ꯆꯥꯡꯁꯦ ꯑꯩꯈꯣꯏ ꯆꯠꯈꯤꯕꯒꯨꯝꯕꯅꯦꯕꯀꯣ ꯎꯝ
ꯏꯁꯤꯡꯍꯦꯛ ꯈꯧꯔꯥꯡꯌꯦꯩ ꯑꯗꯨꯝ ꯊꯛꯄꯤꯕ ꯑꯗꯨꯃꯥꯏꯅ
ꯑꯣ ꯑꯗꯨꯒ ꯑꯩꯈꯣꯏꯒꯤ ꯊꯥꯏꯅꯗꯒꯤ ꯂꯩꯔꯛ ꯑꯩꯈꯣꯏꯒꯤ ꯅꯨꯡꯁꯤ ꯍꯤꯗꯥꯛꯁꯦ ꯅꯨꯡꯁꯤ ꯍꯤꯗꯥꯛꯁꯦ ꯑꯩꯈꯣꯏ ꯆꯥꯕꯗꯁꯨ ꯐꯕ꯭ꯔꯥ ꯅꯠꯇ꯭ꯔꯒꯅ ꯀꯃꯥꯏꯅ ꯇꯧꯏꯤ ꯁꯤ ꯆꯥꯕ ꯌꯥꯏ ꯍꯥꯏꯅ ꯂꯧꯕꯤꯕ꯭ꯔꯥ
ꯅꯨꯡꯁꯤ ꯑ ꯅꯨꯡꯁꯤꯗꯥꯁꯦ ꯌꯥꯏ ꯍꯥꯏꯗꯤ ꯊꯥꯏꯅꯉꯩꯒꯤ ꯑꯍꯟꯈꯩꯅꯁꯨ ꯍꯤꯗꯥꯛ ꯑꯣꯏꯅ ꯁꯤꯖꯤꯟꯅꯔꯝꯕ ꯍꯥꯏꯇꯥꯔꯦꯅꯦ ꯅꯨꯡꯁꯤ ꯍꯤꯗꯥꯛ ꯊꯛꯅꯩ ꯑꯗꯒꯤ ꯑꯩꯈꯣꯏꯒꯤ ꯇꯨꯜꯁꯤ ꯑꯩꯈꯣꯏꯒꯤ ꯁꯨꯃꯥꯡꯗꯥ ꯍꯧꯕ ꯇꯨꯜꯁꯤ ꯍꯥꯏꯗꯤ ꯑꯗꯨꯝ ꯑꯩꯈꯣꯏꯒꯤ ꯂꯥꯏꯒꯤ ꯃꯨꯔꯇꯤꯃꯛꯇꯤ ꯅꯠꯇꯦꯅꯦ ꯑꯩꯈꯣꯏꯅ ꯀꯃꯥꯏꯅ ꯍꯥꯏꯒꯅꯤ
ꯑꯩꯈꯣꯏꯒꯤ ꯁꯨꯃꯥꯡꯗ ꯂꯥꯏ ꯈꯨꯔꯨꯝꯐꯝꯗ ꯑꯩꯈꯣꯏꯒꯤ ꯋꯥꯏ ꯇꯩꯐꯝꯗꯒ ꯑꯩꯈꯣꯏꯒꯤ ꯇꯨꯜꯁꯤ ꯍꯧꯕꯗꯣꯀꯣ ꯑꯗꯣ ꯇꯨꯜꯁꯤ ꯍꯥꯏꯔꯒ ꯑꯩꯅ ꯑꯃꯨꯛ ꯑ ꯌꯥꯝꯅꯗꯤꯁꯤꯡꯅ ꯄꯣꯝꯂꯦꯠ ꯑꯩꯈꯣꯏꯒꯤ ꯇꯨꯜꯁꯤꯁꯦ ꯑꯩꯈꯣꯏ ꯊꯥꯏꯅꯒꯤ ꯃꯇꯝꯗꯗꯤ ꯑꯩꯈꯣꯏꯒꯤ ꯌꯨꯝꯊꯣꯡ ꯈꯨꯗꯤꯡꯒꯤ ꯍꯥꯏꯇꯥꯔꯦꯅꯦ ꯇꯨꯜꯁꯤ ꯄꯥꯝꯕꯤꯁꯦ ꯑꯩꯈꯣꯏꯒꯤ ꯁꯨꯃꯥꯡ ꯁꯨꯃꯥꯡꯁꯤꯗ ꯑꯗꯨꯝ ꯇꯨꯜꯁꯤ ꯄꯥꯝꯕꯤ ꯑꯃꯗꯤ ꯑꯗꯨꯝ ꯊꯥꯅꯔꯝꯃꯦꯕꯀꯣ
ꯑꯥ ꯑꯥ ꯑꯥ
ꯒꯤ ꯑꯑꯣꯟꯕꯅꯅꯤ ꯈꯪꯗꯦ ꯑꯩꯈꯣꯏ ꯍꯧꯖꯤꯛ ꯇꯨꯜꯁꯤ ꯄꯥꯝꯕꯤ ꯊꯥꯕꯒꯤ ꯆꯠꯅꯕꯤꯁꯤꯃ ꯑꯩꯈꯣꯏ ꯃꯥꯡꯁꯜꯂꯛꯑꯦ ꯑꯗꯨꯒꯤ ꯃꯍꯨꯠꯇꯥ ꯑꯩꯈꯣꯏꯒꯤ ꯁꯨꯃꯥꯡꯗ ꯑꯩꯈꯣꯏꯒꯤ ꯂꯥꯏꯁꯪ ꯃꯆꯥ ꯆꯥ ꯑꯃ ꯈꯤꯜꯂꯒ ꯑꯗꯨꯗ ꯂꯥꯏ ꯂꯥꯠꯄ ꯑꯣꯏꯅ ꯆꯠꯅꯈꯠꯂꯛꯑꯦꯕꯀꯣ ꯃꯁꯤ ꯑꯥ ꯁꯣꯝꯒꯤ ꯋꯥꯈꯜꯂꯣꯟꯗ ꯑꯩꯈꯣꯏ ꯇꯨꯜꯁꯤ ꯊꯥꯕꯁꯤꯅ ꯍꯦꯟꯅ ꯐꯒꯗ꯭ꯔꯥ ꯅꯠꯇ꯭ꯔꯒꯅ ꯂꯥꯏ ꯍꯥꯏꯕꯁꯤ ꯑꯩꯈꯣꯏꯒꯤ ꯊꯃꯣꯏꯗ ꯅꯤꯡꯖꯕꯗꯨ ꯑꯣꯏꯗꯣꯏꯅꯦꯕꯀꯣ ꯇꯨꯜꯁꯤ ꯄꯥꯝꯕꯤ ꯊꯥꯔꯒꯅ ꯂꯥꯏ ꯂꯩꯅꯤ ꯅꯠꯇ꯭ꯔꯒꯅ ꯑꯩꯈꯣꯏꯒꯤ ꯀ ꯂꯥꯏꯁꯪ ꯁꯥꯔꯒꯅ ꯂꯥꯏ ꯂꯩꯅꯤ ꯍꯥꯏꯕ ꯑꯩ ꯀꯣꯟꯇꯦꯕ
ꯂꯩꯇꯦ ꯂꯩꯇꯦ ꯑꯗꯨꯝꯕꯒꯤꯗꯤ ꯑꯝꯇ ꯂꯩꯇꯦ
ꯁꯣꯝꯒꯤ ꯌꯨꯝꯗꯗꯤ ꯇꯨꯜꯁꯤ ꯍꯧꯕ ꯀꯃꯥꯏꯅ ꯇ
ꯍꯧꯋꯦ ꯍꯧꯋꯏ ꯑꯩꯈꯣꯏꯒꯤ ꯑꯩꯈꯣꯏ ꯏꯃꯥꯅ ꯊꯥꯔꯒ ꯑꯃ ꯍꯧꯋꯏ
ꯑꯣ ꯑꯁ ꯑꯣ ꯆꯨꯝꯃꯤꯅꯦ ꯆꯨꯝꯃꯤꯅꯦ ꯁꯣꯝꯒꯤ ꯌꯨꯝꯗ ꯑꯩꯈꯣꯏ ꯏꯔꯪ ꯊꯥꯕ ꯈꯣꯠꯄ ꯂꯥꯛꯆꯔꯦꯀꯣ ꯑꯩꯈꯣꯏꯒꯤ ꯁꯣꯝꯒꯤ ꯂꯍ ꯈꯣꯡꯗꯣꯡꯕꯒꯤ ꯊꯧꯗꯣꯛ ꯑꯩꯈꯣꯏ ꯏꯔꯪ ꯊꯥꯕ ꯂꯥꯛꯑꯝꯃꯦ ꯑꯗꯨꯗ ꯄꯥꯝꯕꯤ ꯑꯃ ꯆꯥꯎꯅ ꯍꯧꯕꯗ ꯑꯣꯏꯗꯣꯏꯔ ꯇꯨꯜꯁꯤꯖ
ꯌꯥꯝ ꯆꯥꯎꯅ ꯍꯣꯏ ꯍꯣꯏ ꯍꯣꯏ ꯍꯣꯏ ꯍꯥꯏꯗꯤ ꯄꯨꯡꯕꯅꯤ ꯍꯥꯏꯗꯤ
ꯍꯣꯏ ꯃꯅꯥ ꯄꯨꯡꯕꯀꯣ
ꯍꯣꯏ ꯃꯅꯥ ꯄꯨꯡꯕ ꯍꯥꯏꯇꯥꯔꯦꯅꯦ ꯌꯥꯝ ꯋꯥꯡꯅꯁꯨ ꯋꯥꯡꯕꯁꯨ ꯅꯠꯇꯦ ꯅꯠꯇꯕ ꯌꯥꯝ ꯅꯦꯝꯕꯁꯨ ꯅꯠꯇꯕ ꯍꯥꯏꯇꯥꯔꯦ ꯃꯔꯗꯅꯦꯕ ꯃꯥꯔ ꯑꯗꯨꯗꯨ
ꯑꯗꯨꯒ ꯑꯩꯈꯣꯏꯒꯤ ꯋꯥꯍꯪ ꯑꯃꯅ ꯑꯩꯈꯣꯏꯒꯤ ꯑꯩꯈꯣꯏꯒꯤ ꯃꯅꯤꯄꯨꯔꯤꯗ ꯑꯩꯈꯣꯏꯒꯤ ꯃꯅꯤꯄꯨꯔꯗ ꯑꯩꯈꯣꯏꯒꯤ ꯍꯧꯖꯤꯛꯀꯤ ꯀꯩ ꯍꯥꯏꯅꯤ ꯑꯩꯈꯣꯏ ꯍꯤꯗꯥꯛ ꯍꯥꯏ ꯍꯥꯏꯕ ꯇꯥꯔꯦꯅꯦ ꯑꯩꯈꯣꯏꯒꯤ ꯌꯨꯁꯤ ꯌꯨ ꯁꯨꯡꯕꯒꯤ ꯑꯌꯥꯕꯁꯤ ꯑꯩꯈꯣꯏ ꯃꯅꯤꯄꯨꯔꯗ ꯄꯤꯔꯛꯑꯦꯕꯀꯣ ꯑꯩꯈꯣꯏꯒꯤ ꯊꯥꯏꯅꯗꯒꯤ ꯂꯩꯖꯔꯝꯃꯤꯕ ꯑꯩꯈꯣꯏꯒꯤ ꯑꯟꯗ꯭ꯔꯣ ꯁꯦꯛꯃꯥꯏ ꯍꯥꯏꯗꯅ ꯑꯩꯈꯣꯏ ꯍꯤꯗꯥꯛ ꯁꯨꯡꯕꯗ ꯃꯃꯤꯡ ꯆꯠꯂꯕ ꯂꯝꯈꯩꯁꯤ ꯑꯩꯈꯣꯏ ꯍꯧꯖꯤꯛ ꯌꯨ ꯁꯨꯡꯕꯒꯤ ꯑꯌꯥꯕ ꯅꯠꯇ꯭ꯔꯒꯅ ꯑꯩꯈꯣꯏꯒꯤ ꯌꯨ ꯌꯣꯟꯕꯒꯤ ꯑꯌꯥꯕꯒꯤ ꯄꯤꯔꯛꯑꯕꯅꯤꯅ ꯊꯥꯏꯅꯗꯒꯤ ꯑꯩꯈꯣꯏꯒꯤ ꯏꯄꯥ ꯏꯄꯨ ꯍꯥꯛꯇꯛꯇꯒꯤ ꯂꯩꯖꯔꯛꯄ ꯑꯩꯈꯣꯏꯒꯤ ꯑꯟꯗ꯭ꯔꯣ ꯁꯦꯛꯃꯥꯏꯗ ꯁꯨꯡꯖꯕ ꯌꯨꯁꯤꯡꯁꯦ ꯃꯨꯠꯊꯔꯛꯄꯒꯤ ꯑꯌꯥꯕꯗꯤ ꯂꯩꯕ꯭ꯔꯥ ꯅꯠꯇ꯭ꯔꯒꯅ ꯃꯁꯤ ꯀꯔꯝꯃꯥꯏꯅ ꯇꯧꯏ
ꯑ ꯑꯃꯔꯣꯝꯗ ꯍꯥꯏꯗꯤ
ꯁꯤꯅ ꯍꯥꯏꯗꯤ ꯃꯄꯥꯟ ꯂꯝꯗꯒꯤ ꯌꯣꯟꯕ ꯌꯥꯔꯕꯅꯤꯅ ꯃꯄꯥꯟ ꯂꯝꯗꯒꯤ ꯑꯩꯈꯣꯏꯒꯤ ꯌꯨ ꯃꯌꯥꯝ ꯄꯨꯁꯜꯂꯛꯄꯅꯤꯅ ꯑꯩꯈꯣꯏꯒꯤ ꯏꯔꯝꯗꯝꯒꯤ ꯒꯤ ꯑꯣꯏꯅ ꯄꯨꯊꯣꯛꯆꯔꯤꯕ ꯌꯨꯁꯤꯡꯁꯤ ꯑꯩꯈꯣꯏꯒꯤ ꯃꯒꯨꯟ ꯃꯥꯡꯊꯔꯛꯄꯒꯤ ꯑꯩꯈꯣꯏꯒꯤ ꯃꯤ ꯄꯥꯏꯅꯤꯡꯉꯥꯏ ꯑꯣꯏꯕ ꯃꯑꯣꯡ ꯑꯃꯗꯤ ꯂꯩꯌꯦꯕꯀꯣ ꯃꯁꯤ ꯑꯩꯈꯣꯏ ꯃꯤꯄꯥꯏꯅꯤꯡꯉꯥꯏ ꯑꯣꯏꯕ ꯕ꯭ꯔꯥ ꯅꯠꯇ꯭ꯔꯒꯅ ꯑꯣꯏꯔꯣꯏꯗꯕ꯭ꯔꯥ
ꯑ ꯑꯃꯔꯣꯝꯗ ꯍꯥꯏꯔꯨꯔꯒꯗꯤ ꯅꯪꯅ ꯍꯥꯏꯔꯤꯗꯨꯁꯨ ꯌꯥꯝꯅ ꯆꯨꯝꯃꯤ ꯑꯗꯨꯗꯨꯒ ꯑꯩꯈꯣꯏꯅ ꯑꯗꯨꯗ ꯌꯥꯝꯅ ꯃꯤ ꯃꯤꯄꯥꯏꯅꯤꯡꯉꯥꯏꯁꯨ ꯑꯣꯏꯗꯕ꯭ꯔꯅꯗꯤ ꯈꯜꯂꯤ ꯍꯥꯏꯗꯤ ꯑꯈꯣꯏꯗꯁꯨ ꯑꯌꯥꯕ ꯄꯤꯔꯛꯏꯕꯅꯤꯅ ꯑꯈꯣꯏꯒꯤꯖꯨ ꯑꯩꯈꯣꯏꯗ ꯄꯨꯊꯣꯛꯆꯔꯤꯕ ꯄꯣꯠꯊꯣꯛꯁꯦ ꯍꯥꯏꯕꯗꯤ ꯈ꯭ꯋꯥꯏꯗꯒꯤ ꯐꯕ ꯃꯑꯣꯡꯗ ꯁꯦꯝꯃꯒ ꯑꯇꯣꯞꯄ ꯂꯝꯗ ꯊꯥꯖꯟꯕ ꯑꯗꯨꯗꯨꯒ ꯑꯃꯨ ꯃꯣꯏꯗꯒꯤ ꯂꯥꯛꯏꯕ ꯄꯣꯠꯇꯁꯤꯡꯨꯁꯨ ꯑꯩꯈꯣꯏꯗ ꯌꯣꯟꯕ ꯃꯇꯝꯗ ꯍꯥꯏꯗꯤ ꯃꯌꯥꯝꯅ ꯍꯣꯏ ꯅꯣꯡ ꯐꯥꯗꯣꯛ ꯊꯛꯄꯗꯤ ꯀꯩꯁꯨ ꯀꯥꯏꯗꯦ ꯕꯠ ꯑꯗꯨꯗꯨꯒ ꯑꯩꯈꯣꯏꯅ ꯑꯗꯨꯝ ꯑꯩꯈꯣꯏꯒꯤꯁꯦ ꯑꯩꯈꯣꯏꯒꯤꯁꯤꯗ ꯍꯦꯟꯅ ꯁꯤꯖꯤꯟꯅꯕ ꯍꯥꯏꯔ ꯆꯥꯔꯦꯅꯦ ꯑꯩꯈꯣꯏꯒꯤꯁꯤꯗ ꯍꯦꯟꯅ ꯁꯤ ꯁꯤꯖꯤꯟꯅꯕꯤꯔꯕ ꯑꯗꯨꯗꯨꯒ ꯑ ꯉꯁꯥꯏꯒꯤ ꯑꯌꯥꯕꯗꯣ ꯑꯩꯈꯣꯏꯅ ꯐꯖꯅ ꯁꯤꯖꯤꯟꯅꯔꯒ ꯐꯖꯅ ꯁꯨꯡꯇꯣꯛꯑꯒ ꯈ꯭ꯋꯥꯏꯗꯒꯤ ꯐꯕ ꯃꯑꯣꯡꯗ ꯁꯦꯝꯃꯒ ꯍꯥꯏꯗꯤ ꯃꯄꯥꯟ ꯂꯝꯗꯒꯤ ꯂꯥꯛꯏꯕ ꯃꯣꯏꯒꯤ ꯂꯥꯛꯏꯕ ꯀꯩꯅꯣꯒꯩꯗꯨꯒ ꯃꯥꯟꯅꯅꯕ ꯃꯑꯣꯡꯗ ꯁꯦꯝꯕꯤꯕ ꯍꯥꯏꯇꯥꯔꯦꯅꯦ
ꯎꯝ
ꯒ꯭ꯂꯥꯁꯇ ꯅꯨꯡꯗ ꯐꯖꯅ ꯍꯥꯞꯄꯒ ꯑꯗꯨꯗꯨꯒ ꯌꯣꯟ ꯇꯥꯔꯒꯗꯤꯅꯦ ꯑꯥ ꯑ ꯑꯥ ꯆꯥꯎꯈꯠꯂꯛꯀꯅꯤꯕ ꯍꯥꯏꯗꯤ ꯃꯤꯅ ꯃꯤ ꯑꯥ
ꯎꯝ ꯃꯇꯥꯡ ꯑꯁꯤꯗ ꯂꯣꯏꯁꯤꯟꯖꯔꯒꯦ ꯀꯣꯟ ꯑꯃꯨꯛ ꯁꯥꯔꯁꯤꯀꯣ
ꯑꯥ ꯑꯥ ꯍꯣꯏ ꯍꯣꯏ ꯌꯥꯏ ꯌꯥꯏ